ꯑ ꯀ꯭ꯌꯥꯝ ꯀꯨꯏꯅ ꯂꯩꯔꯛ ꯍꯜꯂꯣ ꯈꯨꯝꯂꯩꯅꫭ
ꯀꯨꯏꯕ꯭ꯔꯣ ꯑꯩꯕꯣ
ꯏꯁ ꯀꯨꯏꯗꯕꯗꯨꯅ
ꯀꯨꯏꯗꯞꯅꯤꯗ ꯍꯦꯛ ꯇꯧꯔꯒ ꯐꯠ ꯍꯥꯏꯅ ꯈꯨꯝꯃꯛꯄꯅꯤꯗ
ꯀꯩꯕ
ꯍꯦꯛ ꯇꯧꯔꯒ ꯐꯠ ꯍꯥꯏꯅ ꯈꯨꯝꯃꯛꯄꯅꯦꯕ
ꯈꯨꯝꯃꯝꯃꯅꯤ ꯅꯪ
ꯏ ꯈꯨꯝꯃꯝꯃꯅꯤ ꯈꯨꯝꯗꯕ꯭ꯔꯣ ꯍꯥꯏꯁꯤꯕꯣ ꯈꯨꯝꯃꯛꯏꯗꯨꯗꯤ ꯍꯦꯛ ꯇꯧꯔ ꯄꯠ ꯍꯥꯏꯅ ꯈꯨꯝꯃꯛꯏꯗꯨꯗꯤ ꯀꯩꯕ
ꯆꯛ ꯆꯥꯕꯣ
ꯆꯥꯔꯦ
ꯀꯩ ꯏꯟꯁꯥꯡꯅꫭ
ꯉꯁꯤꯗꯤ ꯀꯥꯡꯁꯣꯏ ꯀꯥꯡꯉꯧ ꯆꯥꯏ
ꯅꯪꯅ ꯊꯣꯡꯕ
ꯑꯩ ꯊꯣꯡꯕ ꯍꯩ
ꯀꯅꯥꯅ
ꯏꯃꯥꯥꯅ ꯊꯣꯡꯉꯦ ꯏꯃꯥ
ꯅꯣꯏ ꯃꯥꯁꯨ ꯂꯩꯕ꯭ꯔꫭ ꯗꯨꯗ
ꯏꯃꯥ ꯂꯩ
ꯑꯣ
ꯂꯩꯕ ꯍꯥꯏꯖ‌ꯦ ꯀꯩꯅꯣ ꯇꯧꯔꯒꯗꯤ ꯂꯩꯇꯦ ꯍꯥꯏꯗꯤ ꯏꯃꯥꯒ ꯇꯧꯔꯒ ꯂꯩꯕꯨꯗꯤ ꯂꯩꯌꯦꯕ ꯑꯗꯨꯏꯖꯨ ꯌꯨꯝ ꯌꯨꯝꯗꯤ ꯄꯨꯨꯟꯗꯕ ꯍꯥꯏꯗꯤ ꯀꯥꯗꯤ ꯄꯨꯨꯟꯗꯕ
ꯎꯝ ꯍꯉꯣꯏ ꯈꯣꯡꯕꯁꯦ ꯇꯥꯞ
ꯌꯥꯝ ꯍꯧꯋꯦ ꯀꯩꯗꯧꯏꯅꯣ ꯅꯪ
ꯍꯥ
ꯍꯥ ꯍꯪꯉꯣꯏ ꯃꯈꯣꯟꯅ ꯄ꯭ꯔꯥ ꯂꯣꯏꯔꯦ ꯑꯈꯣꯏ ꯂꯧꯕꯨꯛ ꯃꯌꯥꯗ ꯂꯩꯩꯕ
ꯀꯩ ꯍ
ꯍꯨꯝ ꯃꯥꯅꯤ ꯁꯉꯥꯏ ꯄ‌ꯣꯔꯧꯗꯣ ꯁꯉꯥꯏ ꯄ꯭ꯔꯧꯗ ꯂꯧꯕꯨꯛ ꯃꯄꯥꯗ ꯑ
ꯑꯦ ꯑꯦꯁ ꯁꯉꯥꯏꯄ꯭ꯔꯧ ꯂꯧꯕꯨꯛ ꯃꯄꯥꯗ ꯑꯣꯏꯔꯦ ꯇꯥꯏ
ꯑꯁ ꯑꯗꯨꯗꯤ ꯅꯪ ꯅꯇꯣꯝꯗ ꯅꯇꯣꯝꯗ ꯂꯩꯕꯕꯨꯛ
ꯅꯪꯒꯤ ꯋꯥꯔꯤ ꯂꯤꯔꯑꯣꯅꯦ ꯅꯪꯒꯤ ꯋꯥꯔꯤ ꯂꯤꯔ‌ꯣꯑꯣ ꯑ
ꯑꯩꯒꯤ ꯋꯥꯔꯤꯖꯦ ꯀꯃꯥꯏꯅ ꯁꯥꯟꯅꯕꯒꯤꯗ ꯅꯤ ꯂꯤꯔꯣ ꯍꯥꯏꯔꯥ ꯀꯩ ꯂꯤꯔꯣ ꯍꯥꯏꯅꯣ
ꯅꯪꯒꯤ ꯄꯨꯟꯁꯤ ꯋꯥꯔꯤ
ꯑꯩ ꯄꯨꯟꯁꯤ ꯋꯥꯔꯤꯁꯦ ꯁꯤ ꯋꯥꯔꯤꯖ‌ꯦ ꯂꯤꯊꯔꯀ‌ꯦꯁ
ꯎꯝ
ꯑꯩꯖꯦ ꯑꯩꯒꯤ ꯄꯨꯟꯁꯤꯗ ꯅꯨꯄꯤ ꯑꯃꯥ ꯊꯦꯡꯅꯈꯤ ꯐꯒꯤ ꯇꯧꯕꯅꯦ ꯐꯖꯅ ꯂꯤꯔꯛꯑꯒꯦꯁ ꯅꯪꯒꯤꯗꯣ ꯌꯥꯝ ꯁꯧꯋꯦ
ꯑꯩꯒꯤꯁꯦ ꯌꯥꯔꯕ ꯌꯦꯡꯉꯣ
ꯌꯥꯔꯦ
ꯎꯝ
ꯍꯦꯗꯦ ꯉꯁꯥꯏ ꯑꯩꯈꯣꯏꯅ ꯑꯍꯥꯟꯕ ꯑꯩꯅ ꯑꯍꯥꯟꯕ
ꯎꯝ ꯎꯝ
ꯑꯗꯨ ꯁꯦꯠꯂꯒ ꯁ꯭ꯀꯨꯜꯒꯤ ꯗ꯭ꯔꯦꯁ ꯁꯦꯠꯂꯒ ꯁꯥꯅꯥꯔ‌ꯦꯑꯦꯕ ꯐꯨꯔꯤꯠ ꯑꯁꯥꯡꯕꯗ‌ꯣ ꯂꯤꯠ ꯂꯤꯠꯂꯒ ꯑꯉꯥꯡ ꯑꯣꯏꯔꯤꯉꯩꯗ ꯌꯥꯎꯔꯤꯅꯤꯀꯣ ꯑꯩꯖꯦ
ꯑꯗꯨꯗꯒꯤ ꯑꯗꯨ ꯑꯗꯨꯗꯩ ꯃꯇꯝ ꯀꯨꯏꯅ ꯑꯃꯨꯛ ꯂꯦꯞꯄꯨꯔꯦ ꯀ꯭ꯔꯤꯀꯦꯠ ꯁꯥꯟꯅꯕ ꯑꯗꯨꯗꯒꯤ ꯑꯩꯒꯦ ꯇꯦꯅꯤꯁ ꯕꯣꯜ ꯇꯦꯅꯤꯁ ꯕꯣꯜ ꯇꯣꯔꯅꯃꯦꯟꯗ ꯑꯩꯖꯦ ꯑꯥ ꯌꯥꯎꯍꯟꯒꯦ ꯌꯥꯎꯍꯟꯒꯦꯕꯨꯗꯤ ꯍꯥꯏꯕ ꯑꯉꯥꯡ ꯑꯣꯏꯔꯤꯉꯩꯗꯅꯦ ꯑꯉꯥꯡ ꯑꯣꯏꯔꯤꯉꯩꯗꯗꯤ ꯀꯩꯝ ꯈꯪꯖ ꯄꯣꯠꯇꯦꯗꯅ ꯑꯩꯁꯦ ꯑꯩꯁꯨ ꯍꯔꯥꯎꯕꯒꯤ ꯍꯥꯏꯗꯤ ꯆꯦꯟꯕ ꯈꯣꯠꯄ ꯇꯧꯕ ꯍꯥꯏꯇꯥꯔꯦ ꯃꯣꯏꯒꯤ ꯍꯥꯏꯗꯤ ꯑꯦ ꯃꯦꯠꯁ ꯌꯥꯎꯗꯣꯔꯦ ꯈꯣꯠꯇꯣꯔꯦ ꯀꯥꯏꯅ ꯁꯤ ꯇꯤꯝꯁꯤ ꯑꯗꯩ ꯑꯩꯈꯣꯏꯒꯤꯁꯨ ꯑꯣꯄꯅꯤꯡ ꯑꯣꯄꯅꯤꯡ ꯃꯦꯠꯁ ꯇꯥꯏꯞ ꯂꯥꯁ ꯑꯗꯨꯗ ꯃꯣꯏꯅ ꯃꯤꯁꯦ ꯅꯤꯛꯑꯒ ꯂꯣꯏ ꯁꯥꯟꯅꯈ꯭ꯔꯕ ꯍꯥꯏꯇꯥꯔꯦ ꯑꯩ ꯌꯥꯎꯅꯤ ꯍꯥꯏꯔꯒ ꯌꯥꯎꯍꯟꯗ꯭ꯔꯕ ꯍꯥꯏꯇꯥꯔꯦ
ꯎꯝ
ꯑꯗꯨꯗꯒꯤ ꯑꯃꯨꯛ ꯑꯠ ꯑꯇꯣꯞꯄ ꯃꯦꯠꯁ ꯑꯃ ꯍꯥꯏꯗꯤ ꯇꯤꯝ ꯑꯂꯤꯡꯕ ꯑꯃꯗ ꯑꯩꯈꯣꯏ ꯗꯗꯥꯅ ꯑꯃ ꯇꯧꯔꯒ ꯍꯥꯞꯄꯦꯕ ꯑꯩꯁꯦ ꯑꯗꯨ ꯁꯣꯢ ꯁꯣꯏꯗꯅ ꯀꯦꯁꯦ ꯅꯥꯟꯊꯣꯛꯈ꯭ꯔꯕ ꯑꯩꯉꯣꯟꯗꯒꯤ ꯅꯥ ꯅꯥꯟꯊꯣꯛꯄ ꯅꯥꯟꯊꯣꯛꯄꯁꯤꯗ ꯑꯉꯥꯡ ꯑꯣꯏꯔꯤꯉꯩꯗꯗꯤ ꯀꯩꯝ ꯈꯪꯄꯣꯠꯇꯦ ꯑꯗꯒꯤ ꯑꯩꯁꯦ ꯊꯣꯛꯈ꯭ꯔꯣꯅ ꯍꯥꯏꯔꯦ ꯑꯩ ꯃꯤ ꯑꯃ ꯂꯥꯛꯑꯦꯅ ꯀꯥꯢꯅ ꯑꯉꯥꯡ ꯑꯣꯏꯔꯤꯉꯩꯗꯗꯤ ꯊꯣꯛꯑꯦ ꯑꯗꯨꯝ ꯀꯩꯁꯨ ꯀꯥꯏꯗ ꯀꯩꯅꯣ ꯇꯧꯗꯦ ꯃꯊꯪ ꯃꯦꯠꯁꯤꯗ ꯑꯩ ꯏꯁꯥꯅ ꯏꯁꯥꯥꯁꯦ ꯁꯤꯡꯅꯔꯦꯕ ꯑꯦ ꯑꯩ ꯕꯣꯜ ꯂꯪꯕꯒ ꯐꯪꯉꯗꯤ ꯑꯩ ꯋꯤꯛꯀꯦꯠ ꯂꯧꯅꯤ ꯈꯣꯠꯅꯤ ꯀꯥꯏꯅ ꯈꯜꯂꯒ ꯏꯁꯥꯅ ꯁꯤꯟꯅꯕꯗꯣ
ꯑꯗꯨꯃꯥꯏꯅ ꯁꯤꯟꯅꯔꯒ ꯑꯩ ꯃꯦꯟ ꯑꯣꯞ ꯗꯥ ꯃꯦꯠꯆ ꯇꯥꯔꯦ
ꯃꯦꯟ ꯑꯣꯐ ꯗ ꯃꯦꯠꯆꯇꯤ ꯈꯪꯕ꯭ꯔꯥ
ꯍꯨꯝ
ꯃꯦꯟ ꯃꯦꯟ ꯑꯣꯐ ꯗ ꯃꯦꯠꯆꯇꯤ ꯈꯪꯕ꯭ꯔꯣ
ꯈꯪꯉꯦ ꯃꯤꯅ ꯈ꯭ꯋꯥꯏꯗꯒꯤ ꯀꯩꯅꯣ ꯇꯧꯕ
ꯑꯥ ꯀ꯭ꯋꯥꯗ ꯈ꯭ꯋꯥꯗꯒꯤ ꯇꯣꯞ ꯄꯥꯔꯐꯣꯔꯃꯦꯟꯁ ꯍꯥꯏꯇꯥꯔꯦ ꯑꯗꯨ ꯄ꯭ꯂꯦ ꯗꯨꯗꯪ ꯑꯗꯨꯗ ꯑꯩ ꯇꯥꯕ ꯍꯥꯏꯇꯥꯔꯦ ꯑ ꯑꯗꯨꯁꯨ ꯑ ꯑꯍꯟ ꯃꯔꯛꯇꯅꯤꯀꯣ
ꯎꯝ ꯎꯝ ꯎꯝ
ꯑꯩ ꯑꯃꯨꯛ
ꯑꯂꯨꯝꯕ ꯕꯣꯜꯒꯤ ꯂꯦꯗꯔ ꯕꯣꯜ ꯈꯪꯕ ꯅꯠꯇ꯭ꯔꯣ ꯂꯦꯗꯔ ꯕꯣꯜꯁꯦ ꯑꯩꯁꯦ ꯇ꯭ꯔꯥꯢꯌꯦꯜ ꯆꯠꯂꯨꯁꯣꯅ ꯑꯩꯈꯣꯏ ꯗꯗꯥ ꯑꯃꯅ ꯍꯥꯏꯕ ꯍꯥꯏ ꯑꯗꯣ ꯇ꯭ꯔꯥꯏꯌꯦꯜ ꯆꯠꯄꯁꯤꯗ ꯑꯗꯨ ꯑꯍꯩꯕ ꯉꯥꯛꯇꯅꯤꯀꯣ ꯑꯗꯨꯝ ꯑꯩꯖꯦ ꯃꯤꯅꯧꯅꯦꯕ
ꯎꯝ
ꯑꯗꯨꯗꯒꯤ ꯇ꯭ꯔꯥꯏꯌꯦꯜꯁꯦ ꯇ꯭ꯔꯥꯢꯌꯦꯜꯁꯦ ꯌꯥꯎꯔꯦ ꯌꯥꯎꯔꯒ ꯑꯩꯒꯤ ꯄꯥꯔꯐꯣꯔꯃꯦꯟꯁ ꯑꯩꯁꯦ ꯕꯦꯁ ꯄꯥꯔꯐꯣꯔꯃꯦꯟꯁ ꯑꯗꯨꯝ ꯎꯠꯂꯝꯃꯦꯕ ꯑꯗꯨꯗꯩ ꯀꯩꯅꯣ ꯑꯍꯨꯝ ꯂꯩꯔꯒ ꯑꯥ ꯑꯍꯨꯝ ꯂꯩꯔꯒ ꯑꯗꯨ ꯍꯥꯏꯗꯣꯔꯛꯑꯦꯕ ꯇ꯭ꯔꯥꯏꯌꯦꯜꯁꯦ ꯑꯗꯨꯗꯩꯒꯤ ꯍꯌꯦꯡ ꯉꯁꯤ ꯅꯨꯡꯗꯥꯡꯗ ꯍꯥꯏꯗꯣꯔꯛꯇꯣꯢꯕ ꯑꯩꯁꯦ ꯑꯍꯥꯟꯕꯗ ꯑꯩꯁꯦ ꯌꯥꯎꯗ꯭ꯔꯦ ꯈꯣꯠꯇ꯭ꯔꯦꯅ ꯈꯜꯂꯦ ꯑꯦ ꯅꯪ ꯕꯦꯛ ꯄꯦꯛ ꯇꯧ ꯌꯥꯔꯦ ꯅꯪ ꯌꯥꯎꯔꯕꯅꯤ ꯈꯣꯠꯂꯕꯅꯤꯅ ꯍꯥꯏꯔꯛꯄ ꯀꯥꯟꯗ ꯑꯗꯨꯅꯁꯨ ꯑꯩꯒꯤ ꯑꯍꯥꯟꯕ ꯐ꯭ꯂꯥꯏꯠ ꯇꯣꯡꯉꯤꯅꯦꯕ ꯑꯩꯁꯦ
ꯎꯝ
ꯐ꯭ꯂꯥꯏꯠꯁꯦ ꯑꯩꯖꯦ ꯅꯍꯥꯟꯒꯩ ꯇꯣꯡꯗꯕꯅꯦ ꯑꯗꯨꯅ ꯑꯍꯥꯟꯕꯗꯤ ꯑꯩ ꯐ꯭ꯂꯥꯏꯠ ꯇꯣꯡꯗꯣꯏꯅꯦꯕ ꯖꯔꯅꯤꯖꯦ ꯑꯗꯨꯗꯒꯤ ꯑꯩ ꯑꯩꯗꯤ ꯄ꯭ꯂꯦꯠꯀ ꯎꯠꯅꯕꯒ ꯂꯩꯇꯦ ꯀ꯭ꯂꯞꯇꯒꯤ ꯂꯣꯏꯅ ꯋꯥꯏꯔꯒ ꯄꯨ ꯍꯣꯏ ꯗ꯭ꯔꯦꯁꯀꯁꯦ ꯐꯪꯗꯦꯕ ꯑꯗꯨꯀꯥꯟꯗ ꯏꯔꯥꯡ ꯀꯟꯕ ꯃꯇꯝ ꯑꯗꯨꯋꯥꯏꯗꯅꯦ ꯑꯗꯨꯗꯒꯤ ꯃꯤ ꯑꯃꯗꯒꯤ ꯁꯦꯀꯦꯟ ꯍꯦꯟꯗ ꯇꯧꯔꯒ ꯂꯩꯌꯦꯕ ꯑꯩꯅ ꯃꯦꯟꯗꯩ
ꯑꯩꯗꯤ ꯀ꯭ꯔꯤꯛꯀꯦꯠ ꯁꯥꯟꯅꯕꯗꯨꯅ ꯀꯩ ꯑꯣꯏꯗꯣꯏꯅꯣ ꯈꯣꯠꯇꯣꯏꯅꯣ ꯀꯥꯏ ꯍꯥꯏꯔꯛꯄ ꯃꯤ ꯃꯌꯥꯝ ꯑꯗꯨ ꯑꯩ ꯈꯥꯡꯉ ꯁꯥꯅꯔꯛꯏ ꯑꯩꯅ ꯇꯧꯕ ꯀꯩꯅꯣꯝꯁꯤꯗ ꯍꯧꯖꯤꯛꯀꯤ ꯃꯇꯝꯗꯗꯤ ꯀꯅꯥꯃꯨꯛ ꯇꯧꯉꯝꯃꯣꯏ
ꯍꯣꯏꯗꯤ ꯃꯤ ꯋꯥꯅ ꯈꯥꯡ
ꯑꯗꯨꯗꯩ ꯈꯤꯇꯪ ꯑꯣꯏꯔꯁꯨ ꯌꯥꯝꯅ ꯅꯠꯇ꯭ꯔꯁꯨ ꯈꯤꯇꯪ ꯑꯣꯏꯔꯁꯨ ꯁꯛꯁꯦꯁꯐꯨꯜ ꯐꯪꯉꯤꯁꯦ ꯑꯗꯨ ꯑꯗ ꯑꯩꯅꯦ ꯍꯥꯏꯔꯗꯤ ꯑꯩ ꯌꯥꯝ ꯅꯨꯡꯉꯥꯏꯅ ꯇꯥꯏ ꯍꯥꯏꯗꯤ ꯃꯤꯅ ꯍꯥꯏꯗꯤ ꯑꯩꯒꯤ ꯃꯤꯡ ꯄꯜꯂꯁꯨ ꯍꯥꯏꯗꯤ ꯑꯦ ꯑꯗꯨ ꯑꯉꯥꯡꯗꯣ ꯀ꯭ꯔꯤꯛꯀꯦꯠ ꯁꯥꯟꯅꯕ ꯑꯉꯥꯡꯗꯨ ꯅꯠꯇ꯭ꯔꯣ ꯃꯥꯒꯤ ꯌꯨꯝꯗꯣ ꯅꯠꯇ꯭ꯔꯣ ꯀꯥꯏꯅ ꯑꯗꯨꯃꯥꯏꯅ ꯀ꯭ꯔꯤꯀꯦꯠ ꯁꯥꯅꯕ ꯑꯉꯥꯡꯗꯨ ꯅꯠꯇ꯭ꯔꯣ ꯑꯗꯨꯃꯥꯏ ꯇꯧꯔ ꯍꯥꯏꯔꯛꯄ ꯅꯤꯁꯥ ꯆꯥꯕ ꯉꯥꯎꯁꯟꯅꯕ ꯅꯠꯇꯕ ꯑꯦ ꯀ꯭ꯔꯤꯀꯦꯠ ꯁꯥꯟꯅꯕ ꯑꯉꯥꯡꯗꯣ ꯅꯠꯇ꯭ꯔꯣ ꯀꯥꯏꯅ ꯇꯧꯔꯒ ꯍꯥꯏꯔꯛꯄꯅꯦ ꯋꯥꯈꯜꯗ ꯅꯨꯡꯉꯥꯏꯔꯤ ꯍꯥꯏꯇꯥꯔꯦ ꯑꯗꯨꯃꯥꯏꯅ ꯍꯥꯏꯔꯛꯄꯗꯣ ꯃꯨꯛ ꯀ꯭ꯔꯤꯀꯦꯠꯇ ꯑꯣꯏꯅ ꯈꯪꯅꯕ ꯍꯥꯏꯇꯥꯔꯦ ꯑꯗꯨꯃꯥꯏꯅ ꯈꯤꯇꯪ ꯑꯣꯏꯔꯁꯨ ꯌꯥꯝ ꯅꯠꯇ꯭ꯔꯁꯨ ꯍꯥꯏꯗꯤ ꯑꯩꯈꯣꯏꯅ ꯂꯩꯔꯤꯕ ꯂꯩꯀꯥꯏ ꯈꯪꯕ ꯌꯥꯕ ꯈꯣꯠꯄ ꯇꯧꯔꯤ ꯑꯩ ꯑꯇꯩ ꯍꯪꯉꯛꯑꯣꯏꯕ ꯑꯩ ꯍꯦꯛ ꯎꯕꯗ ꯁꯥꯅꯕ ꯆꯠꯇꯣꯏꯔ ꯀ꯭ꯔꯤꯀꯦꯠ ꯁꯥꯅꯕ ꯆꯠꯇꯣꯏꯔ ꯈꯣꯠꯇꯣꯏꯔ ꯍꯡꯉꯛꯀꯅꯤ ꯑꯩ ꯍꯦꯛ ꯎꯕ ꯃꯛꯇꯗ
ꯀꯩꯒꯤꯅꯣ
ꯀꯩꯒꯤꯅꯣꯗꯤ ꯃꯣꯏꯁꯦ ꯀꯩꯅꯣꯝꯇꯧ ꯇꯥꯏ ꯇꯥꯏ
ꯍꯜꯂꯣ
ꯍꯜꯂꯣ ꯇꯥꯏꯌꯦ
ꯍꯜꯂꯣ
ꯇꯥꯗ꯭ꯔꯣ
ꯃꯈꯣꯟ ꯏꯄꯤꯛ ꯄꯤꯛꯔꯤꯅꯤ ꯌꯦꯡꯉꯣ ꯃꯨꯛꯀ
ꯇꯥꯗ꯭ꯔꯕꯣ ꯍꯧꯖꯤꯛ
ꯇꯥꯝ ꯉꯁꯥꯏꯗꯒꯤꯗꯤ ꯐꯖꯅ ꯇꯥꯔ ꯂꯩ
ꯇꯥꯎꯖꯨ ꯌꯥꯝ ꯄꯤꯛꯅ ꯇꯥꯕ
ꯑꯩꯒꯤꯁꯨ ꯇꯥꯕ꯭ꯔꯥ
ꯇꯥꯏ ꯇꯥꯏꯌꯦ
ꯎꯝ ꯑꯈꯣꯏꯒꯤ ꯗꯨꯏꯒꯤ ꯋꯥꯔꯤ ꯇꯥꯔꯒ ꯑꯥ
ꯑꯩꯒꯤ ꯋꯥꯔꯤꯗꯤ ꯂꯣꯏꯝ ꯅꯨꯡꯉꯥꯏꯕꯅꯦꯕ
ꯅꯨꯡꯉꯥꯏꯌꯦ
ꯑ ꯑꯩ ꯋꯥꯔꯤꯖꯦ ꯌꯥꯝꯅ ꯂꯥꯏꯅ ꯀꯩꯅꯣꯝ ꯇꯧꯕ ꯋꯥꯗꯤ ꯌꯥꯝ ꯋꯥꯔꯦꯛꯑꯦꯗ ꯑꯗꯨꯕꯨ ꯁꯥꯟꯅꯕꯒꯤ ꯍꯥꯏꯔꯗꯤ ꯑꯗꯨꯝ ꯆꯠꯄꯤꯅꯤ ꯑꯗꯣ ꯍꯧꯖꯤꯛꯀꯤ ꯃꯇꯝꯗꯗꯤ ꯑꯩ ꯀꯩꯅꯣꯝꯒ ꯊꯧꯔꯒꯒ ꯆꯠꯄ ꯌꯥꯎꯋꯤ ꯄꯔꯦꯛꯇꯤꯁ ꯍꯧꯖꯤꯛꯇꯤ ꯒꯥꯔꯤꯗꯕꯨꯗꯤ ꯆꯠꯂꯦꯀꯣ ꯊꯥꯏꯅꯗꯤ ꯑ ꯍꯥꯢ ꯎꯝ ꯍꯥꯏꯡꯗꯒꯤ ꯎꯝ ꯄꯥꯕꯨꯡꯒꯤ ꯁꯥꯏꯀꯜꯗꯨ ꯌꯦꯡꯉꯕ
ꯎꯝ
ꯑꯗꯨꯒꯤ ꯁꯥꯏꯀꯜ ꯂꯩꯕꯗꯣ ꯑꯗꯨ ꯁꯥꯏꯀꯜꯂꯒ ꯆꯠꯄꯤ ꯄ꯭ꯔꯦꯛꯇꯤꯁꯅꯁ ꯍꯧꯖꯤꯛꯀꯤ ꯃꯇꯝꯗ ꯑꯉꯥꯡꯁꯤꯡꯁꯦ. ꯢꯀꯥꯏꯔꯅꯤꯕ ꯍꯥꯢꯕ ꯌꯥꯝ ꯈꯣꯢꯒꯤ ꯃꯇꯝꯗꯗꯤ ꯍꯧꯖꯤꯛꯇꯤ ꯑꯨ ꯀꯥꯏꯔꯦ ꯑꯗꯣ ꯑꯗꯨ ꯃꯇꯝꯗꯗꯤ ꯆꯠ ꯆꯠꯂꯦꯕ ꯑꯈꯣꯏꯗꯤ ꯕ꯭ꯔꯦꯀꯦꯁꯟ ꯁꯥꯟꯅ ꯄꯥꯝꯖꯕꯅꯤꯅ
ꯎꯝ
ꯑꯗꯨ ꯃꯤꯗꯖꯨ ꯑꯥ ꯑ ꯇꯧꯕ ꯌꯥꯔꯤꯕ꯭ꯔꯥꯏꯗꯤ
ꯇꯧ ꯇꯧꯔꯛꯄ ꯌꯥꯔꯤꯕ꯭ꯔꯕ
ꯌꯥꯔꯤ ꯑꯩꯖꯦ ꯑꯇꯣꯞꯄ ꯂꯥꯏꯟ ꯑꯃꯝꯗ ꯆꯠꯀꯦ ꯇꯧꯕꯅꯦ ꯍꯥꯏ ꯗꯦ ꯐꯤꯖꯤꯀꯦꯜꯂꯤ ꯑꯤꯞꯕꯤꯕꯦ‌ꯛ ꯍꯥ
ꯔꯨꯖꯤꯌꯥ
ꯑꯥ
ꯇꯧꯕ ꯌꯥꯒꯤꯗ꯭ꯔꯕ
ꯇꯧꯔꯤꯕꯔ ꯇꯧꯕ ꯌꯥꯔꯦ ꯌꯥꯔꯝꯒꯤꯅꯤ
ꯇꯧꯔꯛ ꯎꯔꯕ ꯑꯃꯨꯛꯀ
ꯇꯧꯔꯛꯄ ꯌꯥꯔꯗꯤ ꯇꯧꯔꯣꯛꯑꯣ ꯇꯧꯔꯛꯄ ꯌꯥꯗꯔꯗꯤ ꯀꯩꯅꯣꯗ ꯁꯟꯅꯇꯥꯕ ꯅꯣꯔꯃꯦꯜꯗ
ꯕꯟꯖꯥ
ꯑ
ꯌꯥꯅꯤ ꯌꯥꯔꯦ ꯌꯥꯔꯅꯤ ꯃꯔꯤꯔꯛꯇꯤ ꯁꯨ ꯁꯨꯗꯣꯔꯕꯅꯤ ꯃꯔꯤꯔꯛꯇꯤ ꯁꯨꯗꯣꯔꯝꯃꯅꯤꯕ ꯃꯔꯤꯔꯛ ꯁꯨꯔꯗꯤ ꯌꯥꯗꯦ ꯍꯥꯏ
ꯗꯦꯑꯦ ꯑꯩ ꯑꯃ ꯂꯩꯔꯤꯌꯦ
ꯑꯃ ꯂꯩꯔꯤ ꯑꯗꯨꯅ ꯂꯣꯏꯔꯕꯣ ꯍꯥꯏꯁꯦ
ꯅꯠꯇꯦ ꯑꯃ ꯂꯩꯔꯤ ꯍꯥꯏꯕꯗꯤ ꯑꯅꯧꯕ ꯑꯃ ꯂꯩꯔꯤ ꯍꯥꯢꯕ
ꯎꯝ ꯑꯗꯨꯗꯤ ꯌꯥꯔꯝꯈꯤꯅꯤ ꯇꯧꯕꯗꯤ ꯑꯗꯨꯗꯤ
ꯅꯪ ꯇꯨꯝꯅꯤꯡꯉꯕꯕ
ꯇꯨꯝꯅꯤꯡꯗꯦꯗ ꯉꯁꯤꯗꯤꯁ ꯉꯁꯤꯗꯤ ꯇꯩꯗꯦ
ꯅꯪꯗꯤ ꯂꯣꯏꯔꯕ
ꯑꯩꯒꯤꯗꯤ ꯂꯣꯏꯔꯦ ꯑꯃꯗꯨꯗꯤ ꯌꯥꯗ꯭ꯔꯦ ꯃꯥꯄꯜ ꯋꯥꯠꯂꯤ ꯍꯥꯏꯗꯣ ꯌꯥꯔꯔꯣꯏꯅ ꯍꯥꯏꯔꯦ ꯋꯥꯔꯤ ꯁꯥꯕꯗ ꯋꯥꯟ ꯑꯩꯠꯇꯤꯟ ꯋꯥꯟ ꯑꯩꯠꯇꯤꯟ ꯃꯤꯅꯤꯠꯁ ꯇꯧꯕꯗꯣ
ꯅꯠꯇ꯭ꯔꯒꯅ ꯑꯩꯈꯣꯏꯁꯦ ꯇꯥꯏꯃꯤꯡꯁꯦ ꯍꯦꯟꯅ ꯍꯦꯟꯅ ꯉꯥꯡꯕꯩ ꯑꯣꯏ ꯖꯥꯠꯂꯥ
ꯇꯥꯏꯃꯤꯡꯖꯦ ꯅꯠꯇꯦ ꯍꯦꯟꯅ ꯍꯦꯟꯅ ꯉꯥꯡꯕꯒꯤ ꯍꯦꯟꯅ ꯍꯦꯟꯅ ꯉꯥꯡꯕꯒꯤ ꯑꯣꯏꯗꯣꯏꯔ ꯑꯣꯏꯔꯣꯏ ꯑꯣꯢꯔꯣꯢꯗꯣꯏꯔꯖꯨ ꯈꯪꯗꯦ ꯃꯥꯢꯖꯦ
ꯑꯦꯛꯖꯦꯛ ꯑꯦꯛꯖꯦꯛ ꯌꯧꯕꯗ ꯑꯗꯨꯝ ꯀꯛꯈꯔꯁꯤꯗꯤ
ꯎꯝ
ꯀꯣ
ꯎꯝ